ꯇꯥꯕ꯭ꯔꯣ
ꯍꯜꯂꯣ
ꯎꯝ ꯍꯂꯧ ꯇꯥꯏꯌꯦ
ꯑꯣ ꯑꯣ ꯇꯥꯔꯦ ꯇꯥꯔꯦ ꯑꯣ ꯍꯣꯏ ꯑꯩ ꯅꯦꯠꯂ ꯑꯃ ꯇꯧꯈ꯭ꯔꯦ ꯁꯤꯗꯤ
ꯅꯪ ꯅꯦꯠꯋꯥꯛꯁꯦ ꯀꯌꯥ ꯅꯨꯡꯉꯥꯏ ꯇꯦꯅꯦ
ꯍꯣꯏ ꯑꯩꯅꯦꯠꯋꯥꯛ
ꯑꯩꯅꯕꯃꯛꯁꯦ ꯈꯤꯇꯪ ꯁꯣꯟꯣꯟꯕꯅꯦꯕ ꯑꯗꯣ ꯑꯗꯨꯝ ꯇꯥ ꯈꯤꯇꯪ ꯇꯥꯔꯁꯨ ꯑꯗꯨꯝ ꯈꯨꯝꯕꯤꯌꯣ
ꯍꯣꯏ ꯅꯪꯁꯨ ꯈꯨꯝꯕꯤꯔꯣꯀꯣ
ꯍꯣꯏ ꯍꯣꯏ
ꯎꯝ
ꯍ ꯍꯣꯏ ꯆꯥꯛ ꯆꯥꯛꯇꯤ ꯉꯁꯥꯏꯅ ꯆꯥꯔꯦ ꯑꯩꯈꯣꯏꯗꯤ
ꯀꯩ ꯃꯊꯤꯟ ꯆꯥꯕ ꯀꯅꯥꯅ ꯊꯣꯡꯕ꯭ꯔꯥ ꯍꯥꯎꯕ꯭ꯔꯥ ꯍꯥꯎꯔꯇꯕ꯭ꯔꯥ
ꯑꯁ ꯅꯪꯒꯤꯗꯤ ꯀꯣꯏꯁꯟ ꯑꯃꯥ ꯍꯪꯕꯗꯨ ꯂꯣꯏ ꯊꯥꯡꯈ꯭ꯔꯔꯤꯁꯤꯗꯤ ꯀꯔꯝꯕ ꯈꯨꯝꯁꯤꯔꯥ ꯑꯩꯈꯣꯏꯁꯦ ꯏꯃꯥꯅ ꯆꯥꯛ ꯊꯣꯡꯉꯦ ꯉꯁꯤ
ꯑꯗꯨꯒ ꯑꯗꯨꯒ ꯑꯩꯈꯣꯏꯁꯦ ꯉꯁꯤ ꯍꯋꯥꯏ ꯆꯥꯏꯌꯦ ꯔꯁ ꯑ ꯍꯋꯥꯏ ꯃꯃꯤꯡꯗꯣ ꯀꯔꯤꯔꯥ ꯔꯁꯃꯅꯤ ꯍꯥꯏꯕ꯭ꯔꯣ ꯀꯥꯎꯈ꯭ꯔꯦ ꯔꯥꯖꯃꯥ ꯑꯣ ꯑꯗꯨ
ꯎꯝ
ꯑꯗꯨ ꯆꯥꯏꯌꯦ ꯑꯗꯨ ꯌꯥꯝ ꯍꯥꯎꯋꯦ
ꯎꯝ ꯑꯗꯨꯒ
ꯑꯗꯨ ꯀꯥꯎꯈ꯭ꯔꯦ ꯑꯗꯨ ꯈꯛꯇ ꯅꯗꯣꯏꯅ ꯍꯪꯕꯗꯤ ꯀꯔꯤ ꯀꯔꯤ ꯍꯪꯈ꯭ꯔꯕ꯭ꯔꯣ ꯑꯩ ꯀꯥꯎꯈ꯭ꯔꯦ ꯊꯨꯝꯍꯟꯕꯗ
ꯀꯩꯗꯧꯔꯤꯒꯦ ꯀꯅꯥ ꯀꯅꯥ ꯂꯩꯕ꯭ꯔꯥ ꯅꯨꯡꯉꯥꯏꯔꯤꯕ꯭ꯔꯣ ꯀꯔꯝ ꯄꯥꯜꯂꯤꯒꯦ
ꯎꯝ ꯑ ꯄꯨꯔꯞ ꯚꯞ ꯍꯠꯅ ꯐꯥꯕ ꯃꯥꯅꯦ ꯅꯪꯗꯤ
ꯑꯁ ꯚꯞ ꯅꯠꯇꯦꯗ ꯀꯔꯤ ꯀꯥꯏ ꯆꯠꯄ꯭ꯔꯥ ꯈꯣꯡ ꯆꯠꯄ ꯄꯥꯎ ꯀꯩꯅꯣ ꯇꯥꯏ
ꯑꯩꯁꯦ
ꯎꯝ
ꯆꯤꯌ꯭ꯔ ꯊꯥꯡꯕꯅꯤꯗ ꯋꯥꯏ ꯁꯤꯠꯀꯦꯅꯀꯣ
ꯑꯣ ꯊꯕꯛ ꯌꯥꯝ ꯀꯜꯂꯦꯕꯣ ꯊꯕꯛ ꯊꯧꯅꯥ ꯌꯥꯝ ꯐꯩꯌꯦꯀꯣ
ꯀꯟꯕꯅꯤ
ꯊꯧꯅ ꯌꯥꯝ ꯐꯩꯌꯦ
ꯐꯕꯅꯦ ꯅꯨꯄꯤ ꯍꯥꯏꯗꯤ ꯇꯧ ꯇꯥꯕ
ꯑ ꯆꯨꯝꯃꯤ ꯆꯨꯝꯃꯤ ꯑꯗꯨꯃꯛꯇꯤ ꯌꯥꯅꯤꯡꯉꯤ
ꯑꯗꯣ ꯍꯥꯏꯒꯦ ꯑꯩꯁꯦ ꯏꯃꯥ ꯄꯥꯕꯨꯡ ꯈꯣꯏꯒ ꯄꯨꯄꯨ ꯈꯣꯏꯒ ꯂꯩꯌꯦ ꯄꯨꯟꯅ ꯈꯨꯟꯗ
ꯎꯝ ꯎꯝ
ꯑꯗꯨꯒ ꯑꯩ ꯍꯧꯖꯤꯛ ꯋꯥꯏ ꯁꯤꯠꯀꯦ ꯇꯧꯔꯤ ꯅꯪꯗꯤ ꯀꯩꯗꯧꯔꯤꯒꯦ
ꯑꯩꯗꯤ ꯑꯌꯨꯛ ꯀ ꯑꯌꯨꯛ ꯍꯧꯒꯠꯂꯦ ꯕ꯭ꯔꯁ ꯇꯧꯔꯦ ꯑꯉꯥꯡ ꯂꯥꯏꯔꯤꯛ ꯇꯥꯛꯄꯤꯔꯦ ꯇꯥꯛꯄꯤ ꯂꯣꯏꯔꯒ ꯆꯥꯛ ꯆꯥꯔꯦ ꯆꯥꯛ ꯆꯥꯔꯒ ꯐꯣꯟ ꯃꯦꯜꯂꯒ ꯅꯪ ꯀꯣꯜ ꯇꯧꯏꯅꯤ
ꯁꯦꯍꯦꯁ ꯑꯩꯕꯨ ꯌꯥꯝꯅ ꯉꯥꯏꯕ ꯃꯥꯟꯗ꯭ꯔꯥ ꯍꯧꯖꯤꯛ ꯅꯪ ꯋꯥꯔꯤꯂꯤꯕ ꯏꯁꯇꯥꯏꯜꯗꫭ
ꯎꯝ ꯏ ꯉꯥꯏꯕꯤꯅꯤꯅꯦ ꯉꯁꯥꯏꯗꯩ ꯅꯪ ꯉꯥꯏ
ꯏꯁ
ꯅꯪꯒꯤꯁꯦ ꯑꯩ ꯑ ꯅꯪꯁꯦ ꯑꯩ ꯑ ꯑꯩꯅ ꯉꯥꯏꯕꯁꯦ ꯁꯨꯈꯟ ꯈꯟꯕꯤꯗꯕ
ꯑꯦ ꯑꯗꯨꯅꯦ ꯑꯗꯩ ꯑꯩ ꯑꯩꯅ ꯅꯪꯉꯣꯟꯗ ꯊꯥꯕ ꯉꯥꯏꯕꯅꯦꯕ ꯑꯗꯨꯗꯤ ꯗꯤꯃꯥꯟ ꯌꯥꯝ
ꯍꯥꯥ
ꯉꯁꯥꯏꯅ ꯅꯪ ꯗꯨꯗꯤ
ꯑꯦ ꯑꯩꯅ ꯉꯥꯏꯔꯒ ꯑꯩ ꯗꯤꯃꯥꯟ ꯁꯥꯏ ꯀꯥꯏꯅ ꯑꯌꯣ ꯈꯦꯑꯣꯏ
ꯑꯗꯨ ꯑꯩꯅ ꯇꯧꯕ ꯉꯥꯏꯔꯗꯤ
ꯉꯥꯏꯔꯒ ꯍꯥꯥ
ꯑꯩꯅ ꯅꯪꯕꯨ ꯀꯣꯜ ꯇꯧꯕ ꯉꯥꯏꯔꯗꯤ ꯅꯪ ꯗꯤꯃꯥꯟ ꯁꯥꯕ ꯅꯠꯇ꯭ꯔꯣ
ꯑꯩꯅ ꯑꯩꯅ ꯑꯩꯅ ꯅꯪꯕꯨ ꯉꯥꯏꯕ ꯑꯩꯅ ꯀꯣꯜ ꯇꯧꯕꯗꯣ
ꯎꯝꯍ
ꯑꯩꯅ ꯀꯣꯜ ꯇꯧꯕ ꯄꯥꯏꯈꯠꯇꯕ ꯅꯪꯗꯣ ꯑꯗꯨꯒꯤ ꯑꯩꯅ ꯉꯥꯏꯕ
ꯑꯠꯁꯥ
ꯒ꯭ꯌꯥꯟ ꯇꯥꯏꯔ ꯑꯗꯨꯅꯦꯕ ꯅꯪꯗꯤ
ꯅꯪ ꯆꯥꯛ ꯆꯥꯈ꯭ꯔꯦ
ꯍꯥ
ꯆꯥꯛ ꯆꯥꯈ꯭ꯔꯦꯕ ꯅꯪꯗꯣ
ꯎꯝ ꯆꯥꯛꯆꯥꯔꯦ ꯍꯣꯏ
ꯀꯔꯤ ꯏꯟꯖꯥꯡ ꯆꯥꯕ꯭ꯔꯣ ꯅꯣꯏꯗꯤ
ꯎꯝꯍꯨꯝ ꯍꯥꯎꯇ꯭ꯔꯦ ꯍꯥꯏ ꯍꯪꯕꯗ ꯀꯥꯟꯅꯗꯕ ꯍꯪꯒꯥꯝꯅꯤꯅꯦ
ꯏꯁ ꯏꯁ ꯍꯧꯖꯤꯛꯀꯥꯟ ꯍꯪꯒꯥꯝ ꯆꯥꯔꯗꯤ ꯍꯪꯒꯥꯝꯒꯤ ꯃꯇꯝꯁꯨ ꯅꯠꯇꯕꯗ ꯍꯧꯖꯤꯛ ꯍꯥꯎꯇ꯭ꯔꯣ
ꯍꯥꯎꯋꯦ ꯑꯗꯨꯔꯁꯨ ꯍꯪꯕ ꯀꯥꯟꯅꯗꯕ ꯏꯟꯒꯥ
ꯎ ꯑꯩꯗꯤ ꯍꯪꯒꯝ ꯌꯥꯝ ꯆꯥꯅꯤꯡꯉꯦ
ꯀꯅꯥ ꯂꯩꯕ꯭ꯔꯣꯖꯤꯦ
ꯍꯧꯖꯤꯛ ꯏꯊꯜꯂꯦ
ꯎꯝ ꯅꯠꯊꯟ ꯂꯩ ꯃꯤꯅ ꯐꯥꯕꯤꯅꯤꯀ ꯐꯖꯅ ꯂꯩꯌꯦ
ꯑꯦ ꯑꯩꯗꯤ ꯐꯥꯒꯗ꯭ꯔꯣ
ꯑꯩ ꯑꯩ ꯑꯩ ꯑꯩ ꯑꯩ ꯂꯩꯗꯕ ꯀꯥꯟꯗ ꯃꯤ ꯂꯥꯛꯑꯒ ꯐꯥꯕꯤ ꯑꯗꯨꯗꯩ ꯑꯩ ꯃꯥꯡꯖꯔꯦ ꯇꯕ꯭ꯔꯥ ꯍꯜꯂꯣ
ꯍꯜꯂꯣ
ꯍꯜꯂꯣ
ꯇꯥꯏ ꯇꯥꯏ
ꯑꯩ ꯑꯩ ꯃꯥꯡꯖꯔꯦ ꯍꯥꯏꯁꯤꯅꯤ
ꯏꯁ ꯃꯤ ꯈꯥꯏꯕꯗꯤ ꯐꯖꯅ ꯍꯩꯔꯝꯃꯤꯅ ꯅꯣꯏꯖꯤꯗꯤ
ꯑꯩ ꯌꯥꯔꯤꯒꯣ ꯑꯥ ꯑꯩꯕꯨ ꯃꯤ ꯈꯥꯏꯒꯟꯕꯩ ꯇꯥꯏꯞꯇ ꯇꯥꯜꯂꯦ ꯅꯣꯏꯖꯦ ꯑꯩ ꯃꯤꯕꯨ ꯁꯨꯡꯈꯥꯏ ꯈꯥꯏꯗꯦ
ꯑꯗꯨ ꯇꯥꯗ꯭ꯔꯣ ꯍꯧꯖꯤꯛꯇꯥꯡ ꯉꯥꯡꯒ
ꯎꯝ ꯑꯩ ꯉꯥꯡꯕꯁꯇꯥꯁꯦ ꯅꯤꯡꯈꯥꯏꯕ ꯑꯣꯏꯅ ꯇꯥꯕ ꯑꯣꯏꯔꯦ ꯎꯝ
ꯎ ꯎꯝ
ꯀꯔꯤꯕ ꯅꯪꯒꯤꯤꯗ ꯁꯤ
ꯉꯁꯤꯗꯤ ꯊꯕꯛꯇ꯭ꯔꯣ ꯀꯣꯏꯕ ꯆꯠꯀꯦꯔꯣ
ꯀ ꯀ꯭ꯔꯝ ꯍꯥ
ꯊꯕꯛ ꯂꯩꯕ꯭ꯔꯣ ꯉꯁꯤꯗꯤ ꯀꯗꯥꯏ ꯀꯗꯥꯏ ꯆꯠꯈꯤꯗ꯭ꯔꯣ
ꯎ ꯆꯇꯤꯗ
ꯞ ꯍꯝꯅ ꯆꯣꯡꯉꯦ ꯐꯥꯅ ꯆꯣꯡꯉꯦ ꯂꯨ ꯂꯨ ꯂꯨꯅ ꯆꯣꯡꯉꯦ ꯑꯇꯣꯛꯇꯤꯕꯤꯣꯡꯕꯗꯨꯇꯪ
ꯅꯪ ꯗꯤꯖꯔꯕ꯭ꯔꯣ
ꯑꯔꯣ
ꯎꯝ
ꯆꯠꯂꯣꯏ ꯉꯁꯤ ꯑꯗꯨꯝ ꯌꯨꯝꯗ ꯂꯩꯔꯒ ꯐꯣꯟ ꯁꯥꯟꯅꯔꯒ
ꯎꯝ ꯃꯔ
ꯎꯂꯥ ꯗꯉ ꯎꯝ ꯎꯝ ꯎꯝ
ꯍꯥ ꯅꯪ ꯅꯪꯁꯥꯏ ꯀꯣꯜ ꯇꯧꯔꯛꯇ꯭ꯔꯣ
ꯑꯩꯈꯣꯏ ꯔꯣ
ꯇꯕ꯭ꯔꯣ
ꯍꯣꯏ
ꯅ ꯁꯔꯦ ꯀꯣ ꯇꯔꯛꯇ ꯇꯔꯕ
ꯆꯠꯂꯣꯍꯦ ꯑꯩꯈꯣꯏ ꯑꯗꯨꯕ ꯂꯩꯇꯦ ꯑꯉꯥꯡꯅꯦ
ꯑꯥ
ꯑꯩꯈꯣꯏ ꯑꯉꯥꯡ ꯑꯣꯏꯔꯤ
ꯎꯝ ꯑꯉꯥꯡꯅꯤ ꯀꯥꯏꯅꯤ ꯎ ꯏ ꯑꯉꯥꯡꯅꯤ ꯀꯥꯏꯅꯤ ꯏ ꯍꯥꯏꯒꯣ ꯂꯩꯥꯏꯇꯤ ꯂꯩꯥꯏꯇ ꯗꯤ ꯀꯥꯏꯅ ꯍꯥꯏꯖꯤꯜꯂꯥꯛ ꯍꯣꯏꯦꯟ ꯅꯣꯏ ꯁ꯭ꯋꯥꯏꯗ ꯍꯥꯏꯗꯣꯛꯄꯤꯒꯦ ꯑꯩ
ꯑꯁ ꯍꯥ ꯍꯥ ꯍꯥ
ꯎꯝ ꯅꯣꯏ ꯁ꯭ꯋꯥꯏꯗꯣ ꯏꯃꯥꯟꯅꯕꯒꯤ ꯏꯃꯥꯟꯅꯕꯅꯤꯀꯣ
ꯅꯣꯛꯁꯦ ꯅꯪ ꯀꯩꯅꯣꯝ ꯇꯧꯋꯦ
ꯀꯔꯤ
ꯅꯪꯗꯤ ꯀꯣꯂꯦꯖꯒꯨꯝꯕ ꯂꯣꯏꯈ꯭ꯔꯕꯣ
ꯑꯣꯏ
ꯑꯗꯨꯅꯦ ꯑꯩ ꯀꯣꯂꯦꯖ ꯍꯧꯗ꯭ꯔꯤ ꯑꯩꯗꯤ
ꯌꯦ ꯑꯗꯨꯅꯦꯕꯤꯟꯁꯤ ꯍꯥꯏꯥꯏꯗꯣ
ꯀꯅꯣ ꯑꯁꯦꯡꯕꯅꯦ ꯍꯧꯗ꯭ꯔꯤꯌꯦ ꯑꯩꯈꯣꯏꯗꯤ ꯀꯣꯊꯤꯠꯁꯨ
ꯍꯧꯔꯁꯨ ꯌꯥꯔꯦꯗ ꯍꯧꯔꯅꯨ ꯑꯩ ꯂꯣꯏꯔꯕꯅꯤꯅ
ꯍꯧꯗ꯭ꯔꯁꯨ ꯌꯥꯔꯦꯕ
ꯍꯣꯏ ꯍꯧꯔꯁꯨ ꯌꯥꯏ ꯑꯩ ꯂꯣꯏꯔꯕꯅꯤꯅ ꯅꯠꯇ꯭ꯔꯣ ꯍꯠ ꯎꯝ
ꯀꯅꯣ
ꯑꯩ ꯈꯨꯅ ꯇꯔꯁꯤ ꯂꯩꯇꯦꯕ ꯑꯣ ꯁꯦꯠ ꯑꯗꯨꯗꯨ ꯀꯃꯥꯏꯅ ꯅꯁꯤ ꯑ
ꯆꯄꯣꯠ ꯆꯥꯍꯟꯒꯦ ꯂꯥꯛꯑꯣ
ꯑꯩꯔ
ꯎ ꯎ
ꯀꯩꯖꯨꯕꯜꯂꯣ ꯑꯩ ꯂꯩꯕꯤꯒꯦ ꯍꯥꯏꯔꯒ ꯅꯪ ꯑꯣꯏꯅ ꯄꯤꯗꯣꯏꯕ ꯑꯁ ꯏꯗꯤ ꯏꯀꯥꯏꯍꯦ
ꯁꯦ
ꯀꯩꯔꯣ ꯃꯤꯁꯦꯡꯅꯔ ꯀꯥꯟꯖꯤꯗ ꯑꯥ
ꯂꯥꯛꯀꯦ ꯂꯥꯛꯀꯦ
ꯎꯃ
ꯂꯥꯛꯀꯦ ꯑꯩꯅ ꯑꯆꯥꯄꯣꯠ ꯆꯥꯔꯗꯤ ꯀꯣ ꯄꯨꯔꯥ ꯇꯨꯝꯒꯅꯤꯅꯪ
ꯎꯝ ꯃꯥꯡꯉꯤꯅꯦꯕ ꯑꯩꯕꯣ ꯅꯪꯕꯨ ꯒ꯭ꯌꯥꯟ ꯆꯥꯕ ꯀꯟꯕ ꯇꯥꯏꯞꯇ ꯏꯁ ꯑꯈꯣꯏ ꯑꯈꯣꯏ ꯑꯈꯣꯏ ꯑꯩ ꯈꯪꯉꯦ
ꯁꯤꯁ
ꯌꯦꯡꯅꯁꯦ ꯅꯪꯅ ꯆꯥꯕꯗꯣ ꯑꯗꯨꯗꯒꯤ ꯇꯃꯥ ꯑꯅꯤ
ꯎꯝ ꯌꯥꯔꯦ ꯑꯩꯁ ꯌꯥꯝ ꯀꯟꯕꯩꯗ ꯅꯪ ꯅꯪ ꯑ ꯅꯪ ꯑꯩ ꯅꯉꯣꯟꯗ ꯅꯣꯡꯃ ꯂꯤꯁꯤꯡ ꯇꯔꯥꯒꯤ ꯑꯗꯨꯕꯣꯠ ꯂꯩꯕꯤꯒꯦꯅꯦ ꯑꯗꯨ ꯆꯥꯕ ꯍꯦꯛ ꯉꯝꯃꯕ
ꯑꯗꯨ ꯈꯛꯇ ꯑꯦ
ꯑꯩ ꯁꯤꯔ ꯁꯤ ꯂꯤꯁꯤꯡ ꯇꯔꯥ ꯑꯗꯨ ꯑꯗꯨ ꯈꯛꯇ ꯀꯥꯏꯅ ꯏꯁ ꯆꯧꯉꯥ ꯍꯥꯏꯁꯨ ꯉꯝꯗꯧ ꯃꯥꯟꯗꯦꯗ
ꯉꯝꯒꯅꯤ
ꯃꯥꯂ ꯍꯦ
ꯑꯗꯨꯃꯨꯛ ꯆꯥꯕꯗꯤ ꯉꯝꯃꯣ ꯑꯗꯨꯁꯨꯀꯣ ꯃꯐꯝ ꯀꯣ ꯌꯥꯝ ꯇꯥꯡꯕꯗꯀꯣ ꯆꯠꯂꯒꯀꯣ ꯑꯩ ꯆꯥꯗꯔꯤꯁꯦ ꯁꯤ ꯐꯨꯗꯀꯨꯝꯕ ꯏ ꯁꯤ ꯐꯨꯠꯒꯨꯝꯕꯁꯦ ꯃꯃꯟ ꯇꯥꯡꯕꯅꯦ ꯏꯁ
ꯍꯣꯏ ꯑꯗꯨꯅꯦ ꯑꯗꯨꯁꯨ ꯅꯪ ꯆꯥꯕ ꯂꯣꯏꯃꯛ ꯂꯣꯏꯅ ꯉꯝꯃꯣꯏ ꯍꯥꯏꯕ ꯂꯣꯏꯕ ꯉꯝꯃꯣꯏꯕ ꯁꯤꯁ ꯎꯕꯥ ꯌꯥꯏ ꯅꯥꯊꯟꯆꯥꯗꯣꯏꯅꯦ ꯅꯥꯊꯟ ꯆꯥꯗꯣꯏꯅꯦ ꯑꯩꯗꯤ ꯑꯇꯣꯞꯄ ꯆꯥꯍꯟꯅꯤꯡꯗꯦ
ꯌꯨꯝꯗ ꯌꯨꯝꯗ ꯄꯨꯔꯗꯤ ꯑꯃꯨꯕ ꯑꯦꯄꯦꯇꯥꯏꯠꯇꯣ
ꯅꯪꯅ ꯅꯪꯅ ꯄꯨꯛ ꯅꯪꯅ ꯄꯨꯛ ꯊꯟꯅ ꯆꯥꯕꯗꯣ ꯑꯩꯅ ꯄꯦꯟꯖꯕꯗꯣ
ꯁꯤꯖ ꯑꯥ
ꯑꯗꯨ ꯑꯩꯅ ꯍꯔꯥꯎꯅ ꯌꯦꯡꯕꯗꯣ ꯇꯤꯟ ꯇꯤꯟ ꯇꯤꯟ ꯌꯣꯠ ꯂꯒꯦ ꯌꯦꯡꯕꯗꯣ ꯍꯥ
ꯁꯦ
ꯅꯅꯨꯡꯁꯤ ꯅꯨꯡꯁꯤ ꯍꯥꯏꯕꯅꯤ ꯅꯨꯡꯁꯤ
ꯅꯨꯡꯁꯤ ꯅꯨꯡꯁꯦ
ꯊꯕꯛ ꯌꯥꯝ ꯀꯟꯕ ꯃꯥꯜꯂꯤꯅꯦ ꯅꯪꯁꯦ ꯈꯔ ꯂꯦꯞꯈꯤꯕꯅꯦ ꯑꯩꯒꯤ ꯋꯥꯔꯤ ꯉꯇꯪ ꯆꯠꯅꯁꯤꯅꯦ ꯊꯕꯛ ꯈꯔꯦꯞ ꯋꯥꯔꯤ ꯉꯥꯏꯍꯥꯛꯇꯪ ꯁꯥꯟꯅꯁꯦꯕ
ꯊꯕꯛ ꯂꯦꯞꯈꯤꯕꯌꯣꯕ
ꯎꯝ ꯋꯥꯔꯤꯣꯔ ꯉꯥꯛꯇꯪ ꯁꯥꯟꯅꯁꯦꯕ ꯍꯥ
ꯍꯥꯏꯔꯁꯤꯗꯤꯑꯌꯦ
ꯅꯣꯏꯗ ꯌꯥꯝ ꯆꯤꯟ ꯑꯗꯨ ꯑꯣꯏꯁꯨ ꯅꯨꯡꯉꯥꯏꯇꯦꯗꯅ
ꯗꯤꯄ ꯌꯥꯗꯦ ꯊꯕꯛꯁꯦ ꯌꯨꯝꯁꯦ
ꯍꯥ ꯍꯥ
ꯑꯩꯈꯣꯏꯗꯒꯣ ꯍꯨꯏꯅꯥꯎ ꯑꯃ ꯂꯧꯕꯅꯦꯕꯀꯣ
ꯀ ꯌꯥꯗ ꯍꯣꯏ
ꯍꯜꯂꯣ
ꯑꯣꯏ ꯇꯏꯌꯦ ꯇꯥꯔꯣ
ꯇꯥꯕ
ꯇꯥꯏꯌꯦ ꯇꯥꯏꯌꯦ ꯍꯜꯂꯣ ꯍꯜꯂꯣ ꯍꯜꯂꯣ
ꯑꯁꯇꯥꯗꯗ
ꯇꯗ ꯑ ꯍꯜꯂꯣ ꯑꯣ ꯇꯥꯏ ꯇꯥꯏ ꯍꯜꯂꯣ ꯍꯜꯂꯣ
ꯍꯣꯏ ꯀꯩꯗꯧꯔꯦ ꯅꯪꯒꯤꯅꯦꯔꯣ
ꯀꯥꯏ ꯃꯥꯡꯕ ꯀꯅꯥ ꯎꯅꯕ ꯆꯠꯄ꯭ꯔꯥ ꯆꯩꯖꯒꯤꯦꯔ
ꯅꯣꯛꯁꯦ
ꯎ ꯏꯟꯅꯣ ꯅꯛ ꯍꯦꯒ ꯅꯪ ꯁꯨꯅꯣꯅꯣꯛꯇꯦ
ꯊ
ꯦ ꯀꯣꯏꯩꯅꯣ
ꯈꯪꯒꯅꯤ ꯅꯪ ꯈꯪꯒꯅꯤ ꯍꯥꯏꯅ ꯅꯣꯛꯄꯤꯗꯕꯅꯦ ꯅꯪ ꯈꯪꯉꯒ ꯆꯦꯡꯒꯅꯦꯕ ꯑꯩ ꯑꯆꯥꯄꯣꯠ ꯄꯤꯔꯔꯣꯏꯕ ꯑꯩꯕꯨ
ꯏꯁ ꯆꯦꯂꯣꯏꯅꯦ ꯏꯁ ꯅꯪ ꯂꯩꯔꯒ ꯑꯩ ꯀꯃꯥꯏꯅ ꯆꯦꯟꯒꯦꯔꯣ
ꯑꯆꯥꯄꯣꯠꯄꯤꯗꯅꯀꯣ ꯀꯤꯔ ꯀꯣ ꯀꯔꯤꯅꫭ ꯍꯤꯡꯆꯥꯕꯤ ꯃꯥꯜꯂꯦ ꯑꯩ ꯇꯧꯔꯒ